ꯇꯔꯕ꯭ꯔꯣ
ꯎꯝ ꯀꯩꯩꯅꯣ
ꯎꯝ ꯆꯍꯤ ꯑꯃ ꯆꯪꯍꯟꯒꯦ ꯇꯧꯕꯅꯦ ꯊꯥ ꯑꯇꯪ ꯆꯪꯗ꯭ꯔꯦ
ꯇꯃ ꯂꯩꯏꯔ
ꯑ ꯇꯨꯝꯅꯤꯡꯉ ꯑꯗꯨꯗꯤ ꯇꯨꯝꯃꯒꯤ ꯇꯨꯝ ꯑꯗꯨꯨꯝꯅꯤ ꯍꯧꯖꯤꯛ ꯅꯪ ꯋꯥꯔꯤ ꯂꯤꯔꯣꯑꯣ ꯑꯩ ꯇꯨꯝꯃꯒꯦ ꯏꯅꯥꯧꯎ ꯁꯨꯝ ꯏꯅꯥꯎ ꯁꯨꯝ ꯋꯥꯔꯤ ꯂꯤꯔꯑꯣ
ꯅꯪ ꯅꯣꯏꯅꯦ ꯂꯩꯔꯣ
ꯏ ꯂꯦꯔꯑꯣ
ꯄꯠꯄ ꯇꯠꯂꯦ ꯏꯠ ꯏꯠ ꯇꯧ ꯂꯩꯔꯦ
ꯑ ꯋꯥꯔꯤ ꯂꯤꯔꯣꯑꯣ ꯍꯥꯏꯕ ꯑꯩ ꯇꯨꯝꯃ ꯇꯨꯝꯅꯦ ꯍꯥꯏꯕ ꯇꯨꯝꯅꯤꯡꯉꯦ ꯍꯥꯏꯕ ꯀꯩꯅꯣ
ꯋꯥꯔꯤ ꯂꯤꯔꯛꯑꯣ
ꯑꯩ ꯋꯥꯔꯤ ꯂꯩꯇꯦ ꯑꯩ ꯇꯨꯝꯅꯤꯡꯉꯀꯥꯟꯗꯤ ꯀꯩ ꯋꯥꯔꯤ ꯂꯤꯅ ꯇꯨꯝꯅꯤꯡꯉꯦ ꯑꯩ ꯇꯣ ꯃꯒꯤ ꯇꯣꯏ ꯅꯖꯤ ꯀꯥꯟꯅ
ꯏꯂꯕꯦꯟ ꯇꯨꯐ ꯋꯥ ꯑ
ꯏꯂꯚꯦꯟ ꯇꯨꯋꯥꯜꯀꯤ ꯋꯥꯔꯤꯔꯤ ꯍꯥꯏꯕꯕꯨꯂꯞ ꯀꯥꯎꯊꯣꯛꯈ꯭ꯔꯦ
ꯎꯝ ꯅꯤꯡꯁꯤꯡꯕꯦ
ꯑ ꯍꯧꯒꯠꯂꯦ ꯑ ꯃꯦꯒꯤ ꯆꯥꯔꯦ ꯃꯦꯒꯤ ꯐꯨꯠꯂꯦ ꯃꯦꯒꯤ ꯄꯁꯔꯦ ꯑꯗꯨꯒ ꯂꯥꯏꯟ ꯛꯇ ꯉꯥꯏꯔꯦ ꯑꯗꯨꯒ ꯆꯠꯂꯦ ꯁ꯭ꯀꯨꯜ ꯌꯧꯔꯦ ꯑꯦꯁꯦꯝꯕ꯭ꯂꯤ ꯂꯦꯞꯄꯦ ꯃꯣꯏ ꯁꯩꯔꯦꯡꯗꯣ ꯊꯤꯔꯦ ꯑꯗꯨꯗꯒꯤ ꯀ꯭ꯂꯥꯁ ꯇꯧꯔꯦ ꯑꯗꯨ ꯀꯔꯝ ꯈꯔ ꯇꯧꯔꯦ ꯑꯗꯨ ꯂꯣꯏꯈ꯭ꯔꯦ ꯑꯗꯨꯃꯥꯏꯅ ꯅꯨꯡꯇꯤꯒꯤꯇ ꯑꯗꯨꯝ ꯍꯧꯈ꯭ꯔꯦ ꯏꯂꯚꯦꯟ ꯇꯨꯌꯦꯜꯞ ꯨꯂꯕꯤ ꯏꯟꯗꯤꯌꯥꯀ ꯗꯦ ꯌꯨꯝꯗ ꯑꯗꯨꯝ ꯀꯍꯥꯏꯅꯣ
ꯌꯦ ꯔꯨꯝꯝꯗꯤ ꯌꯥꯎꯗꯕꯨ
ꯌꯥꯎꯗꯦ
ꯀꯩꯒꯤ ꯃꯤ ꯎꯝ
ꯌꯦꯔꯨꯝꯃ ꯑꯝꯇꯥꯎꯇ
ꯀꯩ ꯀ ꯑꯗꯨꯝꯖꯥ
ꯑꯌꯨꯛꯇꯤ ꯃꯦꯒꯤ ꯈꯛꯇ ꯃ ꯆꯥꯔꯒ ꯁ꯭ꯀꯨꯜꯗ ꯆꯠꯂꯤꯦꯗ
ꯑꯗꯨ ꯌꯦꯔꯨꯝꯅ ꯀꯃꯥꯏꯅ ꯇꯧꯕ ꯑꯩꯅ ꯀꯔ ꯍꯦꯛ ꯆꯥꯕꯗꯨꯣꯏꯅ
ꯌꯦꯔꯨꯝꯅꯗꯨꯅ ꯍꯜꯂꯛꯄꯗ ꯌꯦꯔꯨꯝꯗꯨꯁꯨ ꯐꯨꯠꯂꯝꯕꯗꯣ ꯍꯜꯂꯛꯄ ꯆꯥꯏꯕ ꯍꯜꯂꯛꯄꯗ ꯆꯥꯗꯕꯤ ꯑꯗꯨꯝ ꯍꯜꯂꯛꯄ
ꯑꯩꯔꯨꯝ ꯌꯥꯎꯗꯕ꯭ꯔꯥ
ꯌꯥꯎꯗꯦ
ꯀꯃꯥꯏꯅ
ꯒꯤ ꯋꯥꯔꯤ ꯂꯣꯏꯔꯦ ꯅꯪ ꯋꯥꯔꯤ ꯑꯃꯨ ꯂꯤꯔꯣ
ꯃꯥꯏ ꯌꯦꯔꯣꯝ ꯌꯥꯎꯗꯣꯏꯅꯣ
ꯑꯗꯣ ꯑꯩ ꯑꯩꯒꯤ ꯑꯣꯏꯅꯗꯤ ꯌꯥꯎꯗꯕ ꯑꯩꯅ ꯌꯦꯔꯨꯝꯗꯣ ꯆꯥꯗ꯭ꯔꯅꯤꯅ ꯌꯥꯎꯗ꯭ꯔꯦ
ꯑꯗꯣ ꯑꯩꯒꯤ ꯑꯣꯏꯅꯗꯤ ꯌꯥꯎꯈꯤꯕ ꯑꯗꯨꯗꯨꯒꯤꯅꯦ
ꯑꯗꯨ ꯌꯥꯎꯔꯦ ꯑꯩꯒꯤ ꯑꯣꯏꯅꯗꯤ ꯌꯥꯎꯗ꯭ꯔꯦ
ꯏꯂꯕꯤꯅꯦ ꯁ ꯀꯌꯥ ꯀꯌꯥꯗꯔꯤ ꯀꯒꯤ
ꯇꯦꯟꯁꯨꯐꯥ ꯀꯥꯔꯦꯗ ꯀꯥꯅꯤꯡꯗꯧꯋꯤ ꯏꯂ ꯄꯦꯟꯗ ꯀꯥꯔ ꯀꯩ ꯀꯥꯟꯅꯗꯒ
ꯂꯩꯂꯕꯗ ꯀꯥꯗꯤ ꯅꯪ ꯇꯔꯥꯃꯥꯊꯣꯏ ꯁꯨꯕꯗ ꯇꯝꯗꯣꯏꯅꯤꯗꯅꯪ
ꯑꯗꯨ ꯇꯔꯥꯃꯥꯊꯣꯏꯗꯨꯗ ꯇꯝꯅꯤꯡꯗ꯭ꯔꯕ ꯑꯗꯨ ꯅꯪꯒꯤ ꯇꯔꯥꯃꯥꯊꯣꯏ ꯇꯔꯥꯅꯤꯊꯣꯏꯒꯤ ꯑꯣꯏ
ꯍ ꯅꯃꯅ ꯊꯅ ꯇ
ꯊꯅ ꯋꯥꯗꯤ ꯃꯥꯂ ꯋꯥꯕꯛꯇ ꯊꯅ ꯋꯥ
ꯑꯦꯦ ꯑꯗꯨꯗꯤ ꯇꯔꯥꯅꯤꯊꯣꯏꯗꯒꯤꯩ ꯊꯦꯡꯅꯔꯤꯔ
ꯎꯝ
ꯏꯂꯚꯦꯟꯗꯗꯤ ꯀꯔꯤꯝ ꯊꯦꯡꯅꯗꯕ ꯏꯇꯥꯂꯣꯅ ꯍꯥꯏꯖꯤꯜꯂꯤꯁꯦ
ꯎꯝ
ꯎꯝ
ꯎꯝ ꯎꯝ ꯏꯂꯚꯟꯗꯨꯗꯤ ꯏꯂꯚꯟꯅ
ꯀꯩꯒꯤꯅꯣ ꯑꯗꯨ ꯅꯪ ꯀꯩꯒꯤꯅꯣ ꯑꯣꯏꯔꯨ ꯄꯗꯗꯣ ꯌꯥꯝ ꯂꯨꯞꯄꯤꯁꯦ
ꯀꯩꯅꯣ ꯑꯣꯏꯔ ꯄꯖꯁꯦ ꯇꯨꯡꯒ ꯂꯥꯡꯒ
ꯌꯣ ꯍꯨ ꯇꯣꯞ ꯄꯣ ꯍꯦ ꯀꯩꯗꯨ ꯀꯩꯒꯤꯅꯣ
ꯑ ꯑꯗꯨ ꯅꯨꯡꯉꯥꯏꯕꯒꯤꯅꯦ
ꯌꯥꯝ ꯅꯨꯡꯉꯥꯏꯅꯣ
ꯃ
ꯑꯦ ꯌꯥ ꯌꯥꯝꯇꯅꯤ ꯑꯕ
ꯎꯝ ꯅꯪ ꯋꯥꯔꯗꯤ ꯂꯩꯔꯣꯏ ꯑꯩ ꯇꯣꯝꯕꯒꯤ
ꯅꯪ ꯀꯩꯅꯝ ꯆꯅꯤꯡꯗ꯭ꯔꯣꯕꯨ
ꯎꯝ ꯎ ꯁꯅꯤꯡꯉ
ꯀꯩꯅꯣꯗꯤ ꯆꯥꯁ
ꯌꯥꯗꯦ ꯆ ꯆꯥꯕ ꯌꯥꯗꯦ ꯇꯨꯝꯅꯤꯡꯉ ꯀꯥꯟꯗ ꯆꯥꯕ ꯍꯨ ꯀꯥꯕꯅꯦ ꯆꯥꯕ ꯌꯥꯗꯦ
ꯀꯣꯟ ꯐꯦꯡꯅꯤ ꯀꯤꯕꯤꯔ
ꯅꯠꯇꯦ ꯑꯩ ꯀꯣꯟ ꯐꯦꯡꯕꯁꯨ ꯅꯠꯇꯦ ꯅꯪꯅ ꯀꯣꯟ ꯐꯦꯡꯗꯁꯦ ꯑꯗ ꯑꯗꯣ ꯇꯅꯤꯉ ꯀꯥꯟꯗ ꯆꯥꯛ ꯆꯥ ꯄꯁꯨ ꯍꯨ ꯀꯥꯏꯅꯦ
ꯉꯥꯏꯈꯣ ꯀꯃꯥꯏꯅ ꯑꯩ
ꯅꯪ ꯐꯦꯡꯕ ꯑꯩꯅ ꯐꯦꯡꯈꯤꯕꯒꯤ ꯅꯪ ꯐꯦꯡꯕ ꯑꯣꯏꯗꯤ
ꯀ ꯀꯝ ꯐꯦꯡꯒꯦ
ꯑꯩ ꯍꯧꯖꯤꯛ ꯐꯦꯡꯉꯦ
ꯎꯝ ꯎꯝ ꯑꯗꯨꯅꯦ ꯑꯩꯁꯦ ꯍꯧꯖꯤꯛ ꯆꯥꯗꯕꯅꯤ ꯍꯧꯖꯤꯛ ꯈꯦꯡꯒꯗꯕ
ꯑꯦ ꯆꯥꯕ ꯌꯥꯗꯦ ꯍꯨ ꯀꯥꯕꯅꯦ ꯍꯥꯏꯕ
ꯇꯝꯕꯤ
ꯆꯥꯔꯗꯤ ꯅꯪ ꯌꯥꯗꯦ
ꯌꯥꯏꯌꯦ ꯑꯩꯕꯨꯥꯎ ꯆꯥ ꯌꯥꯗ꯭ꯔꯤꯅꯦ ꯀꯩ
ꯑꯣ ꯍꯨ ꯍꯨ ꯆꯥꯕ ꯌꯥꯗꯦꯗꯤ ꯌꯥꯗꯦ ꯈꯪꯕ꯭ꯔꯥ
ꯑꯗꯨ ꯌꯥꯏꯌꯦꯦ ꯈꯪꯕ꯭ꯔꯥ
ꯎꯝ ꯈꯪꯉ
ꯇꯥꯗ꯭ꯔꯤ ꯇꯥꯗ꯭ꯔꯤ ꯇꯅ ꯈ꯭ꯔꯥꯎ
ꯍꯜꯂꯣ
ꯀꯩꯅꯣ ꯀꯥꯏ ꯇꯨꯝ ꯃꯨꯏꯅ ꯇꯧꯔꯤꯗꯅ
ꯍꯜꯂꯣ ꯑꯩ ꯑꯩ ꯇꯨꯝꯁꯨ ꯇꯨꯝꯗꯅ
ꯑꯩꯒꯤ ꯅꯣ ꯉꯥꯏꯍꯥꯛ ꯍꯣꯠꯁꯄꯣꯠ ꯇꯠꯂꯤꯏꯁꯤꯅ
ꯑꯩ ꯈꯪꯕ꯭ꯔꯣ
ꯑꯩ ꯁꯧꯒꯠꯂꯣ ꯍꯥꯏꯕ꯭ꯔꯣ
ꯍꯥꯥ
ꯑꯩ ꯁꯥꯎꯒꯠꯂꯣ ꯍꯥꯏꯕ꯭ꯔꯣ
ꯁꯥꯎꯅꯤꯡ ꯁꯥꯎꯖꯧꯅ
ꯀꯩꯒꯤ ꯅꯪ ꯀꯣꯟ ꯐꯦꯡꯒꯦ ꯍꯥꯏꯔꯕ ꯑꯩ ꯁꯥꯎꯔꯒ ꯑꯩ ꯁꯥꯎꯔꯒ ꯅꯪ ꯀꯣꯟ ꯍꯒꯥꯏꯔꯣ
ꯏꯂ ꯍꯪꯅꯇ ꯅꯤꯡꯒꯦꯗ ꯒꯨꯟꯕꯨ ꯃꯤꯅ ꯐꯦꯡꯅꯕ꯭ꯔꯥ ꯎꯝ
ꯃꯤꯅ ꯐꯦꯡꯗꯩꯀ
ꯃꯤꯅ ꯄꯦꯡꯗ꯭ꯔꯗꯤ ꯅꯪꯅ ꯄꯦꯡꯗꯣꯏꯕ ꯅꯪꯕꯨ ꯃꯤꯔꯣ
ꯎꯝ ꯑꯩꯗꯤ ꯃꯤ
ꯑꯗꯨ ꯅꯪ ꯃꯤꯅꯁꯨ ꯅꯠꯇ꯭ꯔ ꯃꯤ ꯅꯠꯇꯕ ꯅꯪꯅ ꯐꯦꯡꯗ꯭ꯔꯗꯤ ꯀꯣꯟꯁꯦ ꯀꯅꯥꯝ ꯐꯦꯡꯗꯦꯕ
ꯆꯥꯗꯕꯅꯤ ꯂꯩꯔꯨꯔꯣ
ꯂꯩꯔꯧꯔꯅ ꯋꯥꯅ ꯋꯥꯔ ꯀꯥꯟꯗ ꯏ ꯀꯥꯔꯛꯇꯣꯏꯅꯤ ꯐꯥꯒꯤ ꯐꯥꯒꯤꯗ ꯎꯝ
ꯑꯗꯨ ꯂꯩꯎ
ꯂꯥꯡꯒꯅꯨꯀꯣ ꯑꯗꯨ ꯑꯗꯨꯗꯤꯅꯪ ꯂꯒ ꯀꯠꯇꯨ ꯀ꯭ꯔꯟ ꯀꯠꯇꯨ ꯀ꯭ꯔꯟ ꯁꯨꯝ ꯇꯧ ꯂꯩꯔꯦ ꯉꯁꯥꯏ ꯑꯗꯒꯤ
ꯑꯗ ꯅꯪꯅꯦ ꯋꯥ ꯏꯂꯤ ꯏꯔꯗꯅ
ꯂꯤꯔꯣ ꯋꯥꯔꯤ ꯂꯩꯇ꯭ꯔꯦꯗꯤ ꯀꯩꯒꯤꯅꯣ ꯀꯩ ꯃꯆꯥ ꯑꯃ ꯂꯥꯛꯄꯒꯤ ꯀꯩ ꯃꯆꯥ ꯑꯃ ꯂꯥꯛꯑꯦ ꯑꯗꯣ ꯐꯥꯔꯒ ꯊꯣꯡꯉꯒ ꯆꯥꯊꯣꯛꯈ꯭ꯔꯦ ꯑꯗꯨꯒꯤ ꯋꯥꯔꯤ ꯃꯥꯅ ꯋꯥꯔꯤ ꯂꯤꯏꯗꯨꯗꯨꯁꯨ ꯆꯥꯊꯣꯛꯈ꯭ꯔꯕꯅꯤ ꯋꯥꯔꯤ ꯂꯩꯇ꯭ꯔꯣ ꯑꯗꯨꯒꯤ
ꯎꯝ ꯀꯩꯅꯤ ꯍꯗꯤ ꯍꯂ
ꯀꯩꯗꯣ ꯊꯥꯔ ꯆꯥꯊꯣꯛꯈ꯭ꯔꯦ ꯍꯥꯏꯁꯦ ꯅꯪ ꯇꯥꯗꯦ ꯅꯅꯥꯗꯣ ꯃꯤꯗꯨꯅ ꯂꯥꯡꯒꯅꯨꯀꯣ
ꯑꯦ
ꯂꯍꯒꯂ ꯇꯨꯃꯤꯟ ꯂꯩꯌꯨ ꯂꯤꯔꯣ ꯍꯥꯏꯕꯅꯤ ꯋꯥꯔꯤꯗꯣ ꯀꯩ ꯋꯥꯔꯤꯅꯣ ꯆ ꯀꯩꯗꯣ ꯂꯥꯛꯑꯦ ꯐꯥꯔꯦ ꯍꯥꯠꯂꯦ ꯊꯣꯡꯉꯦ ꯆꯥꯔꯦ ꯑꯗꯨ ꯂꯣꯏꯔꯦ ꯋꯥꯔꯤ ꯅꯪ ꯋꯥꯔꯤ ꯂꯤꯔꯑꯣ ꯑꯗꯣ ꯀꯩꯗꯨꯗ ꯏꯟꯐꯣꯔꯃꯦꯁꯟ ꯋꯥꯔꯤ ꯋꯥꯋꯇꯥꯏ ꯂꯣꯏꯅ ꯑꯀꯨꯞꯞꯄ ꯃꯔꯣꯜ ꯂꯣꯏꯅ ꯃꯥꯡꯅ ꯕꯀꯣ ꯑꯗꯨ ꯅꯪꯅ ꯃꯔꯨ ꯑꯣꯏꯕ ꯄꯣꯠꯇꯣ ꯃꯥꯡꯍꯟꯈ꯭ꯔꯕꯅꯤꯅ ꯃꯔꯨ ꯑꯣꯏꯕ ꯄꯣꯠꯇꯣ ꯅꯪꯅ ꯄꯤ ꯇꯧꯕ ꯎꯝ ꯀꯃꯥꯏꯅ ꯄꯤꯗꯦꯕ ꯂꯥꯡꯒꯅꯨꯀꯣ ꯊꯤꯗꯧꯅꯤꯅ ꯀꯩꯗ ꯑꯃ ꯁꯥꯒꯦꯔꯥ ꯅꯠꯇ꯭ꯔꯒꯅ ꯊꯤꯒꯦꯔꯥ ꯊꯤꯔꯣ ꯅꯉꯥꯏ ꯇꯨꯝꯃꯤꯀꯥꯟꯗ ꯑꯩ ꯇꯨꯝꯃꯤ ꯑꯩ ꯉꯥꯛꯇꯪ ꯇꯨꯝꯒꯦꯗꯣ ꯅꯪ ꯊꯤꯔꯨꯔꯣ ꯒꯤ ꯆ ꯂꯪ ꯆ ꯎꯝ ꯑꯩꯅ ꯆꯥꯁꯨ ꯆꯥꯗ꯭ꯔ ꯅꯪꯅꯤꯅꯦ ꯂꯥꯛꯈꯩꯗꯣ
ꯇꯂꯨꯡꯒꯅ
ꯅꯍꯃꯨ ꯍ ꯆꯗꯦ ꯍꯧꯖꯤ ꯀꯩ ꯂꯩ ꯑꯗꯨꯅ ꯀꯜ ꯄꯦ ꯑꯩ ꯉꯁꯤꯗꯤ ꯉꯝꯃꯔꯣꯏ ꯀꯣꯜ ꯂꯩꯕ ꯀꯥꯡꯉꯧ ꯂꯩꯕ ꯉꯁꯤ ꯑꯝꯇ ꯉꯝꯃꯔꯣꯏ ꯌꯥꯝ ꯋꯥ ꯃꯥꯔꯦ ꯆꯅꯤ
ꯏꯁꯥꯅ ꯆ ꯁꯣꯟꯊꯔꯛꯄꯁꯤꯅ ꯑ ꯑꯩ ꯌꯥꯔ ꯃꯁꯀꯜ ꯀꯝ ꯇ ꯀꯌꯥꯗꯖꯕꯣ ꯂꯥꯡꯒꯅꯣ ꯇꯥꯅꯤꯡꯗꯦꯀꯣ ꯁꯥꯁꯥꯅꯤ ꯁꯣꯟꯅꯔꯛꯄ ꯅꯝꯂ ꯇꯥꯏꯅ ꯈꯜꯂꯛꯇ ꯍꯥꯟꯗ ꯇꯃꯤꯅ ꯇꯝꯃꯣ ꯑꯗꯣ ꯍꯥꯏꯔꯛꯑꯣ ꯍꯥꯏꯕꯅꯤꯅꯪ ꯀꯩꯁꯨ ꯁꯣꯟꯊꯔꯤꯕꯅꯣ ꯀꯩꯅꯣ ꯀꯩꯗꯧꯔꯦ ꯍꯥꯏꯅꯣ ꯅꯪ ꯉꯥꯛꯇꯪ ꯇꯨꯃꯤꯟ ꯂꯩꯌꯣ ꯑꯩ ꯉꯥꯛꯇꯪ ꯇꯨꯝꯒꯦꯀꯣ ꯅ ꯋꯥꯔꯤ ꯀꯗꯥꯏꯗꯦ ꯋꯥ ꯋꯥꯔꯤ ꯀꯣꯜ ꯂꯩꯔ ꯅꯪꯒꯦꯋꯥ ꯋꯥꯔꯤ ꯂꯩꯔꯣ ꯍꯒ꯭ꯔꯨꯁꯦ ꯀꯃꯥꯏ ꯇꯧ ꯍꯩ ꯒ꯭ꯔꯨꯁꯦ ꯍꯩ ꯒ꯭ꯔꯨꯃꯥꯏꯅ ꯇꯧꯔꯤꯅꯦ ꯑꯗꯨ ꯀꯃꯥꯏꯅ ꯇꯧꯔꯤꯅꯣ ꯑꯗꯣ ꯑꯩꯅ ꯈꯪꯕ꯭ꯔꯣ ꯪꯗ ꯅꯪ ꯊꯤꯖꯤꯜꯂꯨꯔ ꯍꯥꯏ ꯑꯩꯉꯣꯟꯗ ꯅ ꯅꯪ ꯈꯟꯕꯗ ꯍꯥꯏꯔꯣ ꯑꯗꯨꯗꯤ ꯊ ꯀꯩꯗ ꯌꯥꯎꯈ꯭ꯔꯦ ꯍꯥꯏꯌꯦ ꯑꯗꯨ ꯏꯟꯐꯣꯔꯃꯦꯁꯟꯗꯣ ꯀꯗ ꯌꯥꯎꯈ꯭ꯔꯕ ꯎꯩꯅ ꯑ ꯑꯗꯨ ꯀꯩꯗꯣ ꯑ ꯆ ꯆꯥꯗꯦ ꯅꯪꯅꯦ ꯆꯥꯈꯤꯗꯣ ꯀꯩꯗ
ꯅꯪꯅ ꯆꯥꯈ꯭ꯔꯕꯃꯤꯅ ꯏꯟꯐꯣꯔꯃꯦꯁꯟꯗꯣ ꯅꯉꯣꯟꯗ ꯂꯣꯏ ꯌꯥꯎꯔꯝꯃꯅꯤ ꯏꯕꯤꯔꯛꯑꯣ
ꯅꯪ ꯃꯦ ꯆ ꯍꯥꯏ ꯏꯅꯤ ꯀꯣ ꯑꯩ ꯇꯨꯝꯅꯔ ꯇꯨꯝꯅꯤꯡꯕꯅ ꯉꯍꯥꯛꯇꯪ ꯂꯥꯡꯗꯕꯤ ꯇꯨꯃꯤꯟꯅ ꯂꯩꯕꯅ ꯐꯅꯤ ꯅꯪ ꯅꯨꯄꯤ ꯑꯩꯒꯤ ꯖꯥꯗꯨ ꯑꯃ ꯌꯦꯡꯉꯣ ꯇꯧꯕꯗ ꯇꯧꯅꯤ ꯑꯩ ꯍꯧꯖꯤꯛ ꯀ ꯌꯦꯡꯉ ꯀꯩꯣ ꯌꯦꯡꯉ ꯀ ꯀꯩ ꯑꯣꯏꯒ ꯁ ꯐꯤꯤꯁꯅ ꯃꯨꯀꯥꯜ ꯂ ꯀ ꯇ ꯑꯗꯨꯔꯝꯅ ꯐꯖ ꯇꯧꯔꯤꯔꯪꯗꯦ ꯅꯪ ꯀꯩꯕꯣꯂꯒꯔ ꯀꯩꯕꯨ ꯀꯩ ꯑꯣꯏ ꯔꯕꯔ ꯅ ꯅꯠꯇꯦ ꯀꯩꯐꯥ ꯀꯩ ꯑꯣꯏꯕꯅꯤ ꯀꯩꯐꯥ ꯀꯩ ꯑꯣꯏꯕ ꯑꯗꯨ ꯅꯠꯇꯕ ꯑꯅꯧꯕ ꯃꯈꯜꯒꯤꯔ ꯍꯧꯖꯤꯛ ꯑꯅꯧꯕ ꯆꯨꯀꯤ ꯑꯗꯨꯅ ꯑꯃꯨꯛ ꯀꯥꯏꯅ ꯇꯧꯗꯣꯏꯕ ꯆꯣꯡꯉ ꯆꯣꯡꯉ ꯆꯣꯡꯉ ꯆ ꯆꯣꯡ ꯈ ꯈꯞ ꯆꯣꯡꯉ ꯆꯤꯗꯕ ꯑꯗꯨꯗꯤ ꯍꯪꯉꯣꯏ ꯅꯠꯇꯕ ꯍꯪꯉꯣꯏꯗꯤ ꯍꯪꯉꯣꯏ ꯑꯗꯨ ꯀꯃꯥꯏꯅ ꯇꯧꯗꯣꯏꯅꯣ ꯃꯁꯛ ꯃꯑꯣꯡ ꯁꯕꯥꯟ ꯅꯨꯡꯕꯥꯟ ꯈꯕ꯭ꯔꯣ ꯅꯪ ꯈꯪꯗ ꯀ ꯐꯪꯅꯗꯥ ꯁ ꯀꯥꯏꯩꯅꯣ ꯅꯪꯉꯥꯏꯅꯇ ꯇꯥꯔꯦ ꯁꯗ ꯍꯥꯏꯔ ꯑꯗꯨ ꯈꯪꯗꯦ ꯈꯪꯗ ꯌꯥꯔꯣꯏꯪꯗꯦꯪꯗ ꯁꯅꯤꯌꯥ ꯌꯥꯔꯣꯏ ꯀꯅꯣ ꯑꯗꯨꯗꯤ ꯑꯩ ꯑꯩ ꯋꯥꯈꯜ ꯈꯟꯒꯦ ꯂꯥꯡꯒꯅꯨ ꯅꯪ ꯀꯣ ꯅꯪꯒꯤ ꯋꯥꯔꯤ ꯂꯤꯔ ꯋꯥꯔꯤ ꯂꯤꯅꯤꯅ ꯑꯩ ꯉꯥꯛꯇꯪ ꯈꯟꯒꯦ ꯀ ꯈꯣ ꯃꯥꯥꯏ ꯁꯁꯗꯥꯗ ꯈꯋꯥ ꯑꯗꯨꯗꯤ ꯅꯤꯡꯁꯤꯡ ꯇꯧꯕꯅꯦ ꯑꯗꯣ ꯅꯤꯡꯁꯤꯡꯅꯕ ꯈꯟꯒꯦ ꯇꯧꯔꯤꯅꯦ ꯑꯩꯁꯦ ꯌꯥ ꯇ ꯇꯨꯃ ꯝ ꯌꯥꯁ ꯆꯥꯔꯤꯌꯦ ꯗꯗꯤ ꯇꯣꯃ ꯇꯃꯦꯅ
ꯁꯥꯒ ꯄꯤꯣ
ꯆꯥꯥꯛ ꯂꯥꯏꯇ ꯃꯆꯥ ꯂ ꯂꯝꯂꯤ ꯇꯨꯃꯣ ꯇꯃ ꯆ ꯇ